ꯑꯟꯑꯣꯗꯤꯕꯜ
ꯀꯩꯗꯧꯔꯤꯅꯣ ꯁꯣꯝꯁꯤꯕꯣ
ꯁꯣꯝ ꯅꯪꯗꯤ ꯀꯥꯏ ꯇꯧꯔꯒ ꯂꯩꯕ꯭ꯔꯣ
ꯍꯝꯆꯦ ꯃꯅꯥꯛꯇ ꯇꯥꯌꯦ ꯃꯆꯦ ꯑꯩꯈꯣꯏꯗ ꯂꯥꯛꯂꯒ ꯂꯩꯌꯦ ꯅꯣꯡꯃ ꯑꯃꯁꯨ ꯑꯩꯈꯣꯏꯗ ꯁꯥꯕ ꯑꯗꯨꯒꯤ
ꯑꯣ ꯏꯆꯦ ꯃꯅꯥꯛꯇ ꯍꯧꯖꯤꯛ ꯂꯩꯕ꯭ꯔꯥ ꯃꯥꯗꯣ ꯅꯪꯕꯣ ꯍꯦꯛ ꯇꯥꯎꯕ ꯂꯣꯏꯔꯒ ꯑꯩ ꯇꯧꯔꯛꯀꯦꯅ ꯍꯥꯏꯕꯤꯌꯨ
ꯍꯣꯏ ꯍꯣꯏ ꯑꯩꯕꯨ ꯇꯧꯕ ꯂꯣꯏꯔꯒ ꯅꯪꯕꯨ ꯍꯦꯛ ꯇꯧꯔꯛꯀꯦ ꯍꯥꯏꯗꯨꯝꯇꯅ ꯐꯖꯅ ꯇꯧꯔꯛꯄꯣ ꯍꯣꯏ ꯍꯣꯏ ꯍꯥꯏꯕꯤꯈ꯭ꯔꯦ ꯑꯁ ꯕꯣꯜꯁꯅꯥꯕ ꯆꯠꯄꯤꯒꯦ ꯈꯣꯏ ꯑꯩꯒꯤ ꯂꯦꯒꯁꯤꯡꯁꯦ ꯏꯁꯀ꯭ꯔꯦꯠꯆ ꯉꯥꯛꯇ ꯉꯥꯏꯔꯦ ꯀꯀꯥ ꯀꯀꯥꯡꯗꯣ ꯀꯥꯡꯅ ꯆꯤꯛꯄꯒꯤ ꯈꯣ ꯉꯝꯗꯦ
ꯑꯁ ꯉꯔꯗꯤ ꯋꯥꯔꯁꯨꯈꯥ ꯄꯥꯛ ꯄꯀꯣ ꯅꯥꯡꯒꯤꯁꯦ ꯌꯥꯗ꯭ꯔꯦꯗ
ꯀꯝꯄꯤꯇꯤꯁꯟꯒꯨꯝꯕ ꯇꯧꯔꯗꯤ ꯉꯝꯅꯤ ꯉꯝꯒꯅꯤ ꯍꯦ ꯅꯆꯦ ꯑꯩꯁꯨ ꯌꯥꯝ ꯄꯪꯕꯗꯤ ꯅꯠꯇꯦꯅ ꯅꯪ ꯈꯪꯕ ꯅꯠꯇ꯭ꯔꯣ
ꯁ ꯈꯪꯗ꯭ꯔꯦꯗꯑꯩ
ꯎꯝ ꯅꯪꯉꯥꯏꯈꯣ ꯅꯪꯒꯤ ꯍꯣꯁꯇꯦꯜꯗ ꯀꯩꯗꯧꯉꯩ ꯆꯪꯒꯦꯔꯥ
ꯍꯌꯦꯡ ꯆꯠꯂꯅꯤ ꯇꯟꯕꯅ ꯁꯤꯔꯦ ꯑꯩ
ꯇꯦꯜ ꯆꯪꯈ꯭ꯔꯗꯤ ꯐꯣꯟ ꯇꯧꯅꯤꯡꯉꯥꯏ ꯃꯇꯝ ꯂꯩꯒꯗ꯭ꯔꯥ
ꯂꯩꯅꯤ ꯑꯩ ꯐ꯭ꯔꯥꯏꯗꯦ ꯁꯦꯇꯔꯗꯦ ꯁꯟꯗꯦꯗꯤ ꯀ꯭ꯂꯥꯁ ꯆꯠꯂꯔꯣꯏ ꯑꯗꯨꯅ ꯑꯗꯨ ꯅꯨꯃꯤꯠꯇ ꯐꯖꯅ ꯋꯥ ꯅꯨꯔꯤꯁꯅꯥꯅꯤꯗꯨ ꯀ꯭ꯂꯥꯁ ꯆꯠꯄ ꯍꯧꯔꯒ ꯅꯨꯡꯗꯥꯡ ꯅꯨꯡꯗꯥꯡꯗ ꯃꯤ ꯃꯉꯥꯒꯨꯝꯕꯗꯤ ꯑꯗꯨꯝ ꯇ꯭ꯔꯥꯏ ꯇꯧꯕ ꯍꯧꯒꯦ
ꯍꯧꯋꯣ ꯍꯧꯋꯣ ꯅꯆꯦ ꯑꯩꯁꯨ ꯍꯌꯦꯡꯗꯤ ꯑꯗꯨꯝ ꯀꯣꯜ ꯔꯤꯁꯤꯞ ꯇꯧꯕ ꯌꯥꯅꯉꯥꯏ ꯑꯃꯨꯛ ꯁꯦꯝꯕꯤꯔꯅꯤ
ꯎꯝ ꯅꯣꯏꯁꯨ ꯃꯤ ꯀꯣꯜ ꯇꯧꯅꯤꯡꯉꯥꯏ ꯄꯤꯌꯣ ꯑꯩꯒꯤꯁꯨ
ꯄꯤꯒꯅꯤ ꯄꯤꯒꯅꯤ ꯌꯥꯝꯃꯦ
ꯑꯩꯗꯤ ꯒ꯭ꯔꯨꯞ ꯇ ꯑꯥꯏꯗꯤ ꯒ꯭ꯔꯨꯞ ꯒꯨꯝꯕꯗ ꯐꯦꯛ ꯁꯥꯅꯤꯉꯥꯏ ꯀꯥꯏꯖꯩꯌꯦꯕ
ꯁ ꯀꯥꯏꯗ ꯁꯤ ꯌꯥ ꯅꯪꯅꯦ ꯁꯤꯅꯦ ꯁꯛ ꯁ ꯈꯪꯕ ꯅꯠꯇꯦ ꯁꯛ ꯈꯪꯅꯗꯕꯒꯤ ꯑꯩꯁꯨ ꯄꯪꯊꯥ ꯊꯥꯕꯅꯦ ꯄꯪꯊꯥ ꯊꯥꯕꯗꯤ ꯃꯤ ꯄꯣ ꯇꯧꯅꯤꯡꯉꯥꯏ ꯑꯗꯨꯗꯤ ꯌꯥꯝꯃꯤ
ꯑꯣ ꯃꯤ ꯈꯪꯅꯗꯕ ꯃꯤꯕꯨꯁꯨ ꯋꯥꯔꯤ ꯁꯥꯟꯅꯕ꯭ꯔꯣ
ꯁꯣꯛ ꯃꯤ ꯈꯪꯗ ꯈꯪꯗꯕꯁꯨ ꯑꯗꯨꯝ ꯐꯣꯟ ꯇꯧ ꯍꯣꯏ ꯅꯁꯦꯅ ꯑꯩꯕꯨ ꯀ꯭ꯔꯤꯅꯣ ꯍꯪꯈ꯭ꯔ ꯂꯩꯕ ꯀꯔꯤꯅꯨ ꯃꯤ ꯃꯁꯛ ꯈꯪꯗꯕꯁꯤꯡꯕꯨ ꯀꯣꯜ ꯇꯧꯕ ꯅꯨꯡꯉꯥꯏꯕꯅꯤ ꯍꯥꯏꯕꯗꯤ ꯇꯣꯄꯤꯛꯇꯣ ꯌꯥꯝ ꯌꯥꯝ ꯅꯨꯡꯉꯥꯏꯌꯦꯕ ꯑꯗꯨꯒꯤ ꯇꯥ ꯃꯇꯝ ꯇꯥꯈꯤꯕ ꯈꯪꯉꯦꯕ
ꯑꯥ ꯑꯩꯁꯨ ꯅꯄꯅꯤꯐꯥꯎ ꯇꯥꯎꯕ ꯂꯣꯏꯔꯒ ꯑꯗꯨ ꯄꯤ ꯑꯅꯤꯕꯨ ꯇ꯭ꯔꯥꯏ ꯇꯧꯒꯦ ꯋꯥꯆꯦꯞ ꯒ꯭ꯔꯨꯞꯇꯒꯤ ꯑꯩꯁꯨ ꯅꯅꯕꯅꯤ ꯐ꯭ꯔꯤ ꯂꯩ ꯭ꯔꯣꯅ ꯍꯕ ꯃꯅꯤꯅ ꯑꯦꯅꯤ ꯋꯥꯟ ꯐ꯭ꯔꯤ ꯍꯥꯏꯕꯗꯒꯤ ꯄꯔꯁꯣꯅꯦꯜ ꯇꯦꯛꯁ ꯍꯥꯕꯅꯦ ꯑꯩ
ꯎꯝ ꯑꯗꯨꯃꯥꯏꯅ ꯇꯧꯋꯣ ꯑꯩꯁꯨ ꯑꯗꯨꯝ ꯇꯧꯅꯤ ꯀꯣꯜ ꯇꯧꯔꯛꯄ ꯌꯥꯕ꯭ꯔꯥ ꯐꯤ ꯂꯩꯕ꯭ꯔꯥ ꯍꯥꯏꯅ ꯑꯗꯨꯝ ꯊꯥꯈꯤꯅꯦ ꯑꯩꯁꯨ
ꯒ꯭ꯔꯨꯞꯇꯗꯤ ꯊꯥꯅꯤꯡꯗꯦ ꯑꯗꯨꯅ ꯃꯤꯅ ꯍꯥꯏꯔꯛꯄꯗꯒꯤ ꯑꯗꯨꯝ ꯍꯥꯏꯦ ꯐꯣꯟꯝꯕꯕꯥꯔ ꯇꯩꯔꯦꯛꯁ ꯍꯪ ꯍꯥꯠꯇ ꯍꯥꯏꯥꯏꯇ ꯍꯒꯅꯤ ꯀ꯭ꯔꯤꯍꯖꯪ ꯆꯕ꯭ꯔꯣ
ꯑꯗꯨ ꯑꯩ ꯍꯪꯒꯦ ꯇꯧꯕꯗ ꯉꯁꯤ ꯍꯥꯏꯒꯦ ꯇꯥꯅ ꯈꯪ ꯉꯔꯤ
ꯎꯝ
ꯉꯥꯔꯤ ꯍꯥꯏꯔꯣ ꯐ꯭ꯔꯦ ꯑꯩ ꯆꯥꯛ ꯌꯦꯟꯁꯥꯡ ꯆꯥꯗꯦ ꯕꯤꯁꯀꯤꯠ ꯉꯔꯥꯡ ꯕꯣꯛꯁ ꯅꯥꯕ ꯆꯠꯄꯒꯦ ꯀꯔꯝꯕꯨꯣꯁꯅꯥꯕ ꯆꯥꯄ ꯔꯔꯤꯐ꯭ꯔꯦꯁꯃꯦꯟ
ꯑ
ꯆꯥꯗꯕ ꯑꯗꯨꯒꯤ ꯉꯁꯥꯏ ꯃꯣꯔꯅꯤꯡꯗ ꯆꯥꯕꯅꯤ ꯉꯆꯦ ꯈꯈꯣꯏꯗ ꯏꯁ ꯁꯟꯁꯦ ꯍꯧꯖꯤꯛ ꯅꯨꯡꯊꯤꯜꯒꯤ ꯆꯥꯛ ꯆꯥꯒꯦꯅ ꯆꯥꯛ ꯄꯨꯔꯒ ꯂꯥꯛꯕꯅꯤ ꯑꯗꯨ ꯀꯣ ꯍꯥꯟꯅ ꯇꯧꯔꯦꯅ ꯇꯧꯔꯀꯣ ꯍꯋꯥꯏ ꯑꯁꯥꯡꯕ ꯕꯤꯂꯣꯏ ꯄꯥꯏꯗꯨ ꯆꯥꯒꯅꯤ
ꯐꯔꯤ ꯍꯦꯕ
ꯁ ꯍꯋꯥꯏ ꯄꯥꯏ ꯕꯦꯂꯣꯏꯗꯣ ꯍꯋꯥꯏ ꯑꯁꯥꯡꯕꯗꯣ
ꯍꯥꯥ
ꯍꯋꯥꯏ ꯑꯁꯥꯡꯕꯗ
ꯍꯜꯂꯣ
ꯇꯥꯗ꯭ꯔꯣ
ꯇꯥꯔꯦ ꯇꯥꯔꯦ ꯍꯜꯂꯣ ꯇꯥꯔꯦ ꯑ
ꯇꯣ
ꯑ ꯏꯅꯗꯤ
ꯍꯋꯥꯏ ꯑꯁꯥꯡ ꯃꯆꯥꯏ ꯍꯥꯏꯔꯒ
ꯑꯣ ꯍꯣꯏꯗꯤ ꯉꯁꯤ ꯆ ꯆꯤ ꯆꯤꯆꯦ ꯕꯟꯗꯅꯥ ꯁꯇꯦꯝ ꯂꯐꯨ ꯍꯐꯨ ꯇꯔꯣꯛ ꯍꯥꯏꯕ ꯑꯗꯨꯗ ꯆꯥꯏ ꯁꯤꯡꯖꯨ ꯁꯦꯝꯃꯒ
ꯑꯦ ꯂꯐꯨ ꯊꯨꯔꯨꯗꯣ ꯑꯁ ꯐꯖꯅ ꯃꯦꯠꯄꯗꯣ ꯍꯥꯎꯕꯅꯤꯀꯣ ꯃꯪꯒꯜ ꯁꯨꯕ ꯊꯥꯄ ꯑ
ꯍꯣꯏꯗꯤ ꯋꯥꯏ ꯋꯥꯏ ꯈꯛꯇ ꯍꯥꯞꯄ꯭ꯔꯒ ꯆꯥꯔꯦꯗ ꯍꯥꯞꯅꯤꯡꯉꯥꯏ ꯂꯩꯇꯕꯅꯤꯅ
ꯑꯣ ꯁꯤꯁ ꯑꯩꯈꯣꯏꯁꯨ ꯍꯟꯗꯛ ꯃꯤꯃꯤ ꯌꯥꯝ ꯆꯥꯗꯦ ꯇꯁꯤ ꯂꯤꯛꯂꯥꯒꯤ ꯕꯨꯖꯤꯌꯥ ꯑꯅꯧꯕ ꯑꯃ ꯊꯣꯛꯑꯦ ꯑꯗꯨ ꯈꯛꯇ ꯍꯥꯞꯂꯒ ꯆꯥꯕꯅꯦ ꯍꯣꯏ ꯑꯁ ꯍꯥꯎꯋꯦꯦ
ꯑ ꯈꯥꯔꯔꯦ ꯑꯁ ꯂꯐꯨ ꯊꯥꯔꯣ ꯂꯐꯨ ꯊꯥꯔꯣ ꯍꯥꯏꯕ
ꯎꯝ
ꯈꯨꯍꯥꯎꯗꯣ ꯂꯣꯏꯔꯦ ꯑꯁ ꯍꯦꯟꯖꯥꯡꯁꯨ ꯌꯥꯝ ꯆꯥꯅꯤꯡꯉꯦ
ꯎꯝ ꯍꯣꯏ ꯌꯦꯟꯁꯥꯡꯗꯨꯁꯨ ꯍꯥꯎꯕꯅꯦ ꯑꯂꯨ ꯈꯔ ꯍꯥꯞꯄꯒ ꯀꯅꯝ ꯄꯨꯨꯏ ꯈꯔ ꯍꯥꯞꯄꯒ ꯊꯣꯡ ꯑꯗꯨꯒꯀꯣ ꯃꯍꯤ ꯈꯖꯤꯛꯇꯪ ꯍꯥꯞꯄꯒ
ꯎꯝ ꯁꯤꯗꯗꯤ ꯌꯥꯝ ꯇꯥꯡꯉꯦ ꯃꯥꯒꯤ ꯁ꯭ꯇꯦꯝ ꯑꯃꯗ ꯐꯤꯐꯇꯤ ꯐꯤꯐꯇꯤ ꯔꯨꯄꯤꯁꯅꯤ
ꯑꯁ ꯅꯣꯏꯁꯨ ꯑꯥꯗ ꯍꯨꯔꯥꯟꯕ ꯃꯐꯝ ꯑꯃ ꯂꯩꯕ꯭ꯔꯣ
ꯑꯁꯤ ꯕꯅꯅꯥ ꯏꯁꯇꯦꯝꯒꯨꯝꯕꯗꯤ ꯍꯨꯔꯥꯅꯤꯉꯥꯏ ꯂꯩꯇꯦ
ꯎꯁꯣꯏ ꯒꯨꯝꯕꯗꯤ ꯂꯩ ꯂꯥꯏꯕ꯭ꯔꯥ
ꯎꯠꯁꯣꯏꯗꯤ ꯄꯥ ꯑꯃꯗ ꯂꯩꯑꯦ ꯑꯗꯨꯗꯗꯤ ꯍꯨꯔꯥꯟꯕ ꯆꯠꯂꯦ ꯑꯗꯨ ꯑꯣꯏꯔꯁꯨ ꯄꯨꯂꯤꯁ ꯈꯣꯏꯅ ꯐꯥꯔꯗꯤ ꯀꯣ ꯂꯤꯁꯤꯡ ꯌꯥꯝ ꯌꯥꯝ ꯐꯥꯏꯟ ꯄꯤꯅꯤ ꯑꯗꯨ ꯑꯣꯏꯔꯁꯨ
ꯎꯝ ꯏꯚꯤꯅꯤꯡ ꯋꯥꯛꯀꯨꯝꯕ ꯆꯠꯄꯒꯤ ꯇꯥꯏꯞꯇ ꯇꯞ ꯆꯠꯂꯒ ꯇꯧꯔꯅ
ꯑꯗꯨꯃꯥꯏꯅꯗꯤ ꯍꯨꯔꯥꯗꯦ ꯌꯥꯝ ꯍꯥꯎꯋꯦ ꯁꯤꯗꯒꯤ ꯎ ꯎꯠꯁꯣꯏꯗꯣ ꯌꯥꯝ ꯁꯤ ꯁꯣꯐ ꯑꯣꯏꯜ ꯀꯒꯣ
ꯎꯝ ꯑꯗꯨ ꯃꯣꯏ ꯃꯣꯏ ꯃꯌꯥꯡꯁꯤꯡꯗꯤ ꯆꯥꯗꯕ
ꯎꯝ
ꯀꯔꯤꯔꯥ ꯈꯪꯗꯦ ꯍꯥꯎꯕꯗꯣ ꯌꯥꯝ ꯆꯥꯗꯕꯗꯣ
ꯃꯣꯏꯗꯤ ꯆꯥꯗꯕꯤ ꯑꯩꯈꯣꯏ ꯆꯥꯔꯒ ꯑꯁ ꯌꯥꯝ ꯍꯥꯎꯕꯅꯤ
ꯑꯩꯈꯣꯏ ꯃꯤꯅ ꯊꯣꯡꯗꯒ ꯃꯔꯛꯒꯨꯝꯕ ꯄꯤꯖꯔꯗꯤ ꯃꯣꯏꯁꯨ ꯆꯥꯒꯅꯤ ꯈꯜꯂꯦꯀꯣ
ꯎꯝ ꯃꯣꯏꯗꯤ ꯄꯥꯛꯇ ꯆꯥꯔꯦꯗ ꯁꯤꯒꯨꯝꯕ ꯑꯗꯨꯒ ꯎꯠꯁꯣꯏꯒꯨꯝꯕꯗꯤ ꯌꯥꯝ ꯇꯥꯡꯉꯦ ꯁꯤꯗ
ꯍꯣꯏ ꯇꯥꯡ ꯉꯝꯒꯅꯤ ꯏꯗꯁꯨ ꯇꯥꯡꯒꯦ ꯍꯟꯗꯛꯇꯤ ꯐꯥꯔꯁ ꯊꯧꯕꯅꯤꯅꯀꯣ ꯔꯦꯡꯊꯜꯗꯣ ꯎꯝ ꯑꯍꯨꯝ ꯃꯔꯤꯗ ꯏꯝꯐꯥꯜ ꯕꯖꯥꯔꯗ ꯑꯍꯨꯝ ꯃꯔꯤꯗ ꯂꯨꯄꯥ ꯆꯥꯝꯃ ꯄꯤꯌꯦ
ꯑꯣ ꯑꯁ ꯅꯣꯗꯤ ꯑꯍꯨꯝ ꯃꯔꯤꯗ ꯆꯃꯗꯤ ꯈ ꯐꯔꯤꯗ ꯁꯤꯗ ꯑꯍꯨꯝ ꯑ ꯑꯍꯨꯝ ꯃꯔꯤꯗꯣ ꯍꯥꯐ ꯀꯦꯖꯤꯗ ꯊ꯭ꯔꯤ ꯍꯟꯗ꯭ꯔꯦꯠ
ꯑꯁ
ꯀꯦꯖꯤ ꯑꯃꯗꯅ ꯁꯤꯛꯁ ꯍꯟꯗ꯭ꯔꯦꯠꯅꯦ
ꯍꯨꯔꯥꯜꯂꯒ ꯁꯥꯕꯅ ꯐꯩ ꯇꯨꯔꯤ
ꯑꯗꯨ ꯔꯦꯡꯊꯨꯟꯗꯤ ꯂꯩꯇꯦ ꯁꯤꯗ
ꯑꯣ ꯗꯦꯜꯂꯤꯗ ꯗꯦꯜꯂꯤꯗ ꯌꯣꯟꯁꯨ ꯌꯣꯟꯗ꯭ꯔꯣ
ꯌꯣꯅꯦꯕ ꯅꯣꯔꯠ ꯏꯁ ꯗꯨꯀꯥꯟꯗ ꯑꯗꯨꯅ ꯌꯥꯝꯅ ꯇꯥꯡꯉꯦꯕ
ꯑꯣ
ꯑꯁꯤ ꯑꯩꯅ ꯍꯧꯖꯤꯛ ꯂꯥꯏꯐꯝꯗꯗꯤ ꯈꯔ ꯍꯣꯡꯂꯤ ꯑꯩꯈꯣꯏ ꯑꯁꯦꯡꯕꯒꯤ ꯑꯩꯈꯣꯏꯒꯤ ꯀꯣꯂꯦꯖꯇꯗꯤꯅꯦ ꯑꯗꯨꯒꯤ ꯃꯅꯥꯛꯇ ꯅꯣꯔꯠ ꯏꯁ ꯗꯨꯀꯥꯟꯗꯤ ꯈꯨꯠꯇꯥꯡ ꯑꯃ ꯊꯥꯡꯖꯤꯡꯗꯨꯒ ꯑꯁ ꯁꯚꯦꯟꯇꯤ ꯑꯩꯠꯇꯤꯅ ꯄꯤꯕ
ꯍꯣꯏ ꯁꯤꯗ ꯊꯥꯡꯖꯤꯡꯗꯣ ꯍꯟꯗ꯭ꯔꯦꯠꯀꯤ ꯐꯥꯏꯚꯔꯥ ꯃꯔꯤꯔꯥ ꯑꯗꯨꯝ ꯐꯪꯕꯅꯦ
ꯑ ꯃꯥꯒꯤ ꯄꯤꯁ ꯑꯃꯈꯛꯇ ꯑꯗꯨꯝ ꯁꯚꯦꯟꯇꯤ ꯑꯩꯠꯇꯤ ꯔꯨꯄꯤꯁ
ꯑ ꯍꯣꯏ ꯎ ꯎꯄꯥꯏꯒꯤ ꯂꯩꯇꯦ ꯍꯣꯏ ꯃꯣꯏꯁꯨ ꯑꯥ ꯃꯄꯥꯟꯗꯒꯤ ꯂꯧꯔꯒ ꯇꯧꯕꯅꯤꯅꯀꯣ ꯑꯗꯨ ꯑꯣꯏꯔꯁꯨ ꯁꯨꯝ ꯆꯥꯃꯜꯂꯦꯍꯦ
ꯑꯗꯨ ꯃꯣꯏꯗꯣ ꯎꯝ ꯑꯩꯅ ꯍꯧꯖꯤꯛ ꯂꯥꯛꯏꯕ ꯑꯩꯈꯣꯏꯒꯤ ꯀꯣꯂꯦꯖ ꯃꯅꯥꯛꯇꯒꯤꯗꯣ ꯑꯥꯗꯤ ꯄꯩꯁꯥꯁꯨ ꯌꯥꯝꯃꯦꯕ ꯐ꯭ꯂꯥꯏꯠ ꯃꯃꯟꯗꯣ ꯑꯩꯅ ꯍꯧꯖꯤꯛ ꯂꯥꯛꯏꯕꯒ ꯑꯩꯈꯣꯏ ꯀꯣꯂꯦꯖꯀꯤ ꯃꯅꯥꯛꯇ ꯂꯥꯛꯏꯕꯒꯤ ꯃ ꯑꯗꯨꯒ ꯐ꯭ꯂꯥꯏꯠ ꯃꯃꯜꯁꯦ ꯇꯣꯡꯉꯦ ꯑꯁꯤꯅ ꯑꯁꯤ ꯑꯩꯅ ꯍꯧꯖꯤꯛ ꯂꯥꯛꯏꯕ ꯃꯐꯝꯗꯒꯤꯗꯤ ꯗꯥꯏꯔꯦꯛ ꯅꯣꯏꯅ ꯍꯧꯖꯤꯛ ꯂꯥꯛꯏꯐꯝꯗꯨꯒ ꯗꯥꯏꯔꯦꯛ ꯐ꯭ꯂꯥꯏꯠ ꯇꯣ ꯀꯥꯛꯑꯗꯤ ꯈꯔ ꯉꯟꯅ ꯀꯛꯑꯗꯤ ꯁꯤꯛꯁ ꯍꯟꯗ꯭ꯔꯦꯠ ꯑꯦ ꯁꯤꯛꯁ ꯊꯥꯎꯖꯟꯒꯨꯝꯕꯒꯤ ꯐꯪꯉꯦꯕ ꯑꯗꯨꯗ ꯑꯥꯗ ꯖꯤ ꯑꯗꯨꯝ ꯁꯚꯦꯟ ꯊꯥꯎꯖꯟꯗꯒꯤ ꯏꯁꯇꯥꯔꯇꯤꯡꯅꯦꯕ
ꯑ ꯁꯦꯟꯋꯥꯂꯦ
ꯎꯝ ꯑꯗꯨꯗꯒꯤꯅꯤ ꯑꯗꯨꯒ ꯂꯦ ꯑꯣꯚꯔ ꯄꯨꯡ ꯑꯍꯨꯝ ꯂꯩꯒꯅꯤ ꯁꯤ ꯑꯩꯅ ꯍꯧꯖꯤꯛ ꯂꯥꯛꯏꯕ ꯃꯐꯝꯗ
ꯑꯩꯗꯤ ꯀ꯭ꯔꯤꯔꯥ ꯐ꯭ꯂꯥꯏꯒꯨꯝꯕ ꯇꯣꯡꯉꯗꯤ ꯂꯦꯛꯑꯣ ꯕꯔꯒꯨꯝꯕ ꯇꯧꯕꯗꯣ ꯑꯩꯗꯤ ꯇꯜꯂꯦ ꯇꯧꯅꯤꯡꯒꯦ
ꯑꯗꯨꯅꯦꯗꯨꯒꯤ ꯂ꯭ꯂꯦꯑꯣꯚꯔ ꯂꯩꯗꯕꯒꯤꯗ ꯆꯠꯅꯤꯡꯂꯗꯤ ꯑꯁꯤ ꯅꯣꯏꯒ ꯂꯥꯏꯐꯝꯁꯨ ꯗꯥꯏꯔꯦꯛ ꯀꯛꯀꯅꯤ ꯑꯩꯈꯣꯏꯒꯤ ꯍꯧꯖꯤꯛ ꯀꯣꯂꯦꯖꯀꯤ ꯃꯅꯥꯛꯇ ꯒꯤ ꯆꯠꯂꯗꯤ ꯑꯗꯨꯝ ꯑꯩꯅ ꯍꯧꯖꯤꯛ ꯂꯥꯛꯏꯕ ꯃꯐꯝꯗ ꯑꯗꯨꯝ ꯂꯦꯑꯣꯚꯔ ꯂꯥꯛꯑꯦꯕ
ꯎꯝ
ꯑꯗꯨꯒꯤ ꯑꯁ ꯋꯥꯕꯅꯦ ꯂꯦ ꯑꯣꯚꯔ ꯂꯩꯕ ꯁꯥꯔꯒꯈꯣ ꯁꯝꯃꯥꯔꯅꯤ ꯋꯥꯕꯁꯦ
ꯍꯣꯏ ꯏꯪꯕ ꯃꯇꯝꯗꯗꯤ ꯈꯔ ꯅꯨꯡꯉꯥꯏꯒꯗꯧꯕ ꯃꯥꯜꯂꯦ ꯀꯣ
ꯎꯝ ꯑ ꯁꯥꯔꯒ ꯋꯥꯕꯗꯤ
ꯍꯣꯏ ꯃꯤ ꯑꯩꯕꯨꯗꯤ ꯑꯦꯔꯣꯄ꯭ꯂꯦꯟꯕꯨꯗꯤ ꯇꯣꯡꯕ ꯇꯣꯡꯗ꯭ꯔꯤ ꯑꯗꯨꯕꯨ ꯃꯤ ꯈꯅꯑꯣ ꯑꯗꯨ ꯑꯣꯐꯔ ꯂꯩꯌꯦꯦ ꯑꯗꯨ ꯑꯇꯥ ꯍꯥꯏꯔꯗꯤ ꯑꯁ ꯇꯜꯂꯦꯕ ꯀꯔꯥ ꯑꯩꯁꯦ ꯋꯥꯏꯠ ꯑꯩꯁꯦ ꯋꯥꯏꯠ ꯑꯣꯏꯕ ꯃꯥꯜꯂꯤꯅꯦ
ꯅꯪꯗꯣ ꯑꯣꯅꯤꯡꯒꯟꯕ꯭ꯔꯥ
ꯍꯣꯏ ꯑꯣꯁ ꯑꯣꯕꯅꯤꯍꯦ
ꯑꯣ ꯅꯤꯡ ꯑꯜꯂꯤ ꯅꯪꯁꯨ ꯐ꯭ꯂꯥꯏꯠꯇꯒ ꯑꯣꯒꯦꯔꯥ ꯍꯪꯗꯦ
ꯑꯣꯒꯅꯤ ꯑꯣꯒꯅꯤ ꯑꯗꯣꯗꯤ ꯌꯦꯔꯒꯥꯏꯔ ꯑꯃꯅꯤ
ꯌꯨꯝꯗꯒ ꯅꯤꯡꯁꯤꯡꯂꯒ ꯄꯤ ꯇꯥꯔꯒ ꯐ꯭ꯂꯥꯏꯠ ꯃꯅꯨꯡ ꯑꯦꯛ ꯆꯥꯡ ꯔꯦꯗꯤꯒꯣ ꯑꯣ ꯅꯤꯡꯉꯥꯏ ꯔꯦꯗꯤ
ꯑꯗꯨꯅꯦ ꯄ꯭ꯂꯥꯁꯇꯤꯛ ꯑꯗꯨꯗꯤ ꯄꯨꯔꯒ ꯆꯠꯀꯗꯕꯅꯦ
ꯔꯦꯗꯤ ꯄꯨꯗ꯭ꯔꯁꯨ ꯐ꯭ꯂꯥꯏꯠꯇꯗꯤ ꯂꯣꯏꯅꯃꯛ ꯔꯦꯗꯤꯗ ꯂꯩꯗ ꯑꯦꯔ ꯍꯁꯇꯁ ꯑꯩꯣꯏꯅ ꯅꯣꯏꯕꯨ ꯃꯇꯦꯡ ꯄꯥꯡꯅꯤꯡꯂꯒ ꯂꯩꯔꯕꯅꯤ
ꯃꯇꯦꯡ ꯄꯥꯡꯕ ꯂꯥꯛꯄ ꯅꯪꯗꯕ ꯃꯇꯝꯗꯨꯒꯤ ꯊꯣꯛꯈ꯭ꯔꯗꯤ ꯂꯣꯏꯔꯦꯍꯌꯦ
ꯑ ꯑꯩꯈꯣꯏꯒꯤ ꯃꯅꯥꯛꯇꯒ ꯂꯥꯛꯑꯦ ꯍꯥꯏꯕꯒꯨꯝ ꯇꯕꯅꯦ ꯑꯗꯨ ꯑꯩꯗꯤ ꯐ꯭ꯂꯥꯏꯠ ꯃꯅꯨꯡꯗꯗꯤ ꯑꯣꯗꯕꯅꯤ ꯅꯤꯅꯥꯀꯣ
ꯑꯣ ꯑꯗꯨꯝ ꯐꯩ ꯉꯥꯏꯍꯥꯛꯈ ꯅ ꯁ꯭ꯂꯥꯏ ꯃꯅꯨꯡꯗ ꯑꯣꯟꯅꯤꯡꯅꯗꯤ ꯀꯃꯥꯏꯅ ꯎꯕ꯭ꯔꯥ ꯃꯣꯏꯅ ꯀꯔꯤ ꯍꯥꯏꯕꯥꯤꯕ꯭ꯔꯥꯕꯒꯨꯝꯕ
ꯄ꯭ꯂꯥꯁꯇꯤꯛ ꯄꯤꯒꯅꯤꯑ ꯆꯥꯎꯕ ꯑꯃ ꯂꯔꯒ ꯄꯣꯏꯗ ꯂꯣꯏꯅꯃꯛ ꯁꯦꯝꯗꯣꯛꯀꯅꯤ ꯕꯥꯁ ꯁꯦꯟꯗꯜꯃꯦꯟꯒꯨꯝꯅ ꯃꯣꯏꯁꯨ ꯐ꯭ꯂꯥꯏ ꯁꯦꯟꯗꯜꯃꯦꯟꯗꯤ
ꯃꯌꯥꯝꯅ ꯑꯣꯅꯤꯡꯕꯗꯤ ꯑꯩꯈꯣꯏꯒꯤ ꯁꯦꯛꯅ ꯉꯥꯛꯇ ꯑꯩꯈꯣꯏꯅ ꯄ꯭ꯂꯥꯁꯇꯤꯛ ꯅꯤꯒꯗꯕ꯭ꯔꯥ ꯑꯣꯔ ꯃꯣꯏꯅ ꯑꯦꯗꯚꯥꯟꯁ ꯄꯤꯕ꯭ꯔꯥ
ꯑꯩꯈꯣꯏ ꯀꯔꯤꯔ ꯀꯩꯅꯣꯝ ꯃꯐꯝ ꯑꯃꯗ ꯑꯗꯨꯝ ꯅꯝꯃꯗꯤ ꯃꯣꯏꯗꯣ ꯑꯗꯨꯝ ꯄꯤꯕ ꯃꯥꯜꯂꯦꯕ ꯑꯗꯨꯒ ꯑꯩꯁꯨ ꯑꯣꯗꯕꯅꯤꯅ ꯈꯪꯗ꯭ꯔꯤꯑꯕ
ꯅꯝꯕ ꯃꯐꯝꯗꯣ ꯅꯝꯕꯤꯗ꯭ꯔꯒ ꯑꯇꯣꯞꯄꯗ ꯅꯝꯕꯤꯔꯗꯤ ꯖꯤ
ꯑꯗꯨꯝꯗꯤ ꯄ꯭ꯂꯥꯁꯇꯤꯛꯅꯗꯤ ꯄꯨꯕ ꯑꯃ ꯐꯥꯏꯌꯦꯗ
ꯍꯣꯏ
ꯑꯩꯁꯨ ꯅꯍꯥꯟꯗ ꯍꯦꯛ ꯑꯁꯤꯗ ꯌꯥꯎꯔꯒ ꯊꯣꯛꯂꯛ ꯂꯥꯛꯇ꯭ꯔꯤꯀꯥꯟꯗꯒꯤ ꯑꯣꯔꯒ ꯒ꯭ꯔꯦꯞꯁ ꯄ꯭ꯂꯥꯁꯇꯤꯛꯇꯣ ꯑꯩꯈꯣꯏꯒꯤ ꯌꯨꯝ ꯑ ꯅꯤꯡꯁꯤꯡꯔꯒ ꯐ꯭ꯂꯥꯏꯠ ꯃꯅꯨꯡꯗ ꯋꯥꯟ ꯑꯥꯋꯥꯔꯃꯨꯛ ꯀꯞꯄ꯭ꯔꯥ ꯂꯥꯛꯄꯤꯦ ꯀꯣꯛꯁꯤ ꯀ꯭ꯔꯛꯄꯒꯤꯒꯣ ꯑꯣ ꯋꯥꯅꯤꯗ ꯍꯥꯥ
ꯏꯁꯩꯥꯏ ꯇ ꯌꯥꯗ
ꯏꯁꯩ ꯏꯁꯩꯒ ꯇꯥꯅꯤꯡꯗꯍꯦ ꯌꯨꯝꯒ ꯅꯤꯡꯁꯤꯡꯕ ꯃꯇꯝꯗ
ꯉꯥꯏꯈꯣ ꯄ꯭ꯂꯦꯟ ꯇꯣꯝꯗ ꯐꯣꯟ ꯑꯩꯈꯣꯏ ꯑꯣꯐ ꯊꯝꯕꯗꯣ ꯄꯨꯡ ꯀꯌꯥꯐꯥꯎ ꯊꯝꯕ꯭ꯔꯥ
ꯅꯣꯏꯅ ꯃꯐꯝꯗꯨ ꯌꯥꯎꯗ꯭ꯔꯤꯐꯥꯎ ꯑꯗꯨꯝ ꯊꯝꯒꯅꯤ
ꯑꯁ ꯑꯗꯨꯨꯗꯤ ꯏꯁꯩ ꯐꯥꯎ ꯇꯥꯕꯤ ꯌꯥꯔꯣꯏꯅ
ꯏꯁꯩꯒꯨꯝꯕꯗꯤ ꯇꯥꯕ ꯌꯥꯅ ꯑꯣꯐꯂꯥꯏꯟꯒꯤ ꯏꯁꯥꯏ
ꯀꯣ ꯑꯣꯟ ꯇꯧꯕ ꯌꯥꯗ꯭ꯦꯁꯦ
ꯑ ꯐ꯭ꯂꯥꯏꯠ ꯃ ꯑꯣ ꯇꯥꯔ ꯑꯣꯐ ꯇꯥꯥꯎꯔ ꯀ ꯑꯗꯨ ꯇꯣ ꯄꯇꯤ ꯄꯥꯏꯕꯤꯩ ꯍꯥꯏ ꯐ꯭ꯂꯥꯏ ꯃꯣꯠ
ꯀꯩꯅꯣ ꯊꯦ ꯑꯣ ꯌꯥꯝ ꯐꯔꯦ ꯑꯗꯨ ꯅꯆꯦꯗꯣ ꯁꯤ ꯐꯅꯤꯉ ꯍꯥꯏꯦ
ꯌꯥꯔꯦ
ꯀꯣ ꯇꯧꯕꯤꯈ꯭ꯔꯣꯀꯣ
ꯍꯣꯏ ꯍꯣꯏ
ꯑ